ꯇꯔꯥꯕꯣ
ꯇꯥꯔꯦ ꯀꯃꯥꯏ ꯀꯃꯥꯏꯅ ꯇꯧꯔꯤꯒꯦ ꯀꯔ ꯀꯔ ꯄꯥꯜꯂꯤꯒꯦ
ꯅꯨꯡꯉꯥꯏ ꯅꯨꯡꯉꯥꯏ ꯄꯥꯜꯂꯤ ꯑꯩꯈꯣꯏꯗꯤ
ꯆꯥꯛ ꯏꯁꯤꯡꯗꯤ ꯆꯥꯟꯅꯔꯕꯣ
ꯆꯥꯔꯦ
ꯀꯩ ꯏꯟꯁꯥꯡ ꯆꯥꯔꯒꯦ
ꯉꯁꯤꯗꯣ ꯄꯣꯡ ꯍꯋꯥꯏ ꯑꯃ ꯊꯣꯡꯉꯦ ꯂꯣꯏ ꯁꯨꯅ ꯍꯥꯏꯔꯛꯎꯔꯥ ꯁꯝꯖꯜꯂꯛꯎꯔꯣ
ꯂꯣꯏꯁꯨꯅꯕ ꯍꯥꯏꯔꯛ ꯑꯁꯨ ꯌꯥꯏ ꯀꯩꯗꯧꯔꯒ‌ꯦ
ꯄꯣꯡ ꯍꯋꯥꯏ ꯑꯃ ꯊꯣꯡꯉꯦ ꯑꯗꯒꯤ ꯒꯤ ꯅꯨꯡꯁꯤꯗꯥꯛꯀ ꯀꯩꯅꯣ ꯈꯥꯖꯤꯡꯒ ꯑꯃ ꯉꯧꯔꯦ
ꯑꯥ
ꯗꯒꯤ ꯑꯩ ꯀꯩꯅꯣ ꯁꯂꯥꯠ ꯑꯃ ꯇꯧꯔꯦ
ꯑꯥ
ꯗꯒꯤ ꯎꯁꯣꯏ ꯀꯥꯡꯁꯨ ꯑꯃ ꯇꯧꯔꯦ
ꯑꯥ
ꯑꯣꯝꯂꯦꯠ ꯑꯃ ꯇꯧꯔꯦ
ꯑꯥ
ꯆꯝꯐꯨꯠ ꯑꯃꯝ ꯇꯧꯔꯦ
ꯑ ꯀꯩꯅ‌ꯣ ꯃꯊꯦꯟ ꯌꯥꯝꯗ‌ꯣ ꯀꯣꯛꯀ ꯆꯤꯛꯑꯦ
ꯇꯧꯔꯤꯅꯦ ꯏꯕꯤꯝꯃ ꯅꯨꯡꯇꯤꯒꯤ ꯅ‌ꯦ ꯁ‌ꯦ ꯑꯌꯨꯛꯇꯤ
ꯑꯗꯨꯗꯤ ꯑꯊꯨ ꯑꯀꯥꯏꯒ ꯇꯧꯔꯗꯤ ꯅꯪꯕꯩ ꯋꯥ ꯂꯩꯔꯔꯣꯏ
ꯑꯗꯨꯅꯅꯦ ꯗꯨꯛꯀ ꯀꯣꯟꯅ ꯊꯥꯏ ꯑꯩ ꯑꯉꯥꯡ ꯆꯠꯈ꯭ꯔꯀꯥꯟꯗ ꯃꯣꯏ ꯆꯥ ꯅꯪꯅꯕꯅꯦ ꯄꯨꯡ ꯇꯔꯦꯠꯇ ꯆꯥꯛ ꯂꯣꯏ ꯅꯪꯅꯅꯕꯅꯦꯅꯦ
ꯄꯨꯡ ꯀꯌꯥꯗꯩ ꯍꯧꯒꯠꯂꯦ ꯑꯗꯨꯗꯤ
ꯄꯨꯡ ꯃꯔꯤꯗꯩ ꯃꯔꯤꯗꯩ ꯍꯧꯒꯠꯂꯦ ꯃꯔꯤꯗꯒꯤ ꯃꯔꯤ ꯃꯈꯥꯏꯒꯤ ꯋꯥꯛꯀꯤꯡ ꯆꯠꯂꯦꯗꯅ
ꯋꯥꯛꯀꯤꯡꯗꯤ ꯀꯩ ꯂꯝ ꯆꯠꯀꯦ
ꯀ꯭ꯋꯥꯀꯩꯊꯦꯜꯗ ꯁꯉꯥꯏ ꯑ ꯄ꯭ꯔꯦꯁ ꯐꯧ ꯑꯗꯨꯒ ꯄꯨꯡ ꯑ ꯃꯉꯥ ꯃꯈꯥꯏꯗ ꯌꯨꯝ ꯌꯧꯔꯛꯑꯦꯗꯅ ꯃꯔꯤ ꯃꯈꯥꯏꯗꯩ ꯆꯠꯄꯗꯨꯅ ꯃꯉꯥ ꯍꯥꯏꯔ ꯌꯨꯝ ꯌꯧꯔꯛꯑꯒ ꯑꯩꯈꯣꯏꯒꯤ ꯏꯔꯨ ꯃꯥꯏꯊ ꯂꯝꯁꯤꯠ ꯇꯨꯝꯁꯤꯠ ꯇꯧꯔꯤꯉꯩ ꯑꯗꯒꯤ ꯀꯩꯅꯣ ꯇꯧꯔꯤꯉꯩꯗ ꯄꯨꯡ ꯇꯔꯨꯛꯇꯤ ꯑꯗꯨꯝ ꯇꯥꯔꯦꯗꯅ ꯇꯔꯨꯛꯇꯒꯤ ꯆꯥꯛ ꯏꯁꯇꯥꯔꯠ ꯇꯧꯔꯦ ꯑꯗꯨ ꯅꯪꯅꯅꯕ ꯀꯔꯤꯝꯇ ꯇꯧꯗ꯭ꯔꯦ ꯃꯊꯦꯜ ꯃꯊꯦꯜ ꯇꯧꯔꯤꯉꯩꯗ ꯑꯗꯨꯒ ꯑꯉꯥꯡ ꯄꯨꯡ ꯇꯔꯦꯠꯇ ꯆꯥꯛ ꯄꯤꯖꯅꯕ ꯇꯧꯔꯦꯗꯅ ꯇꯔꯦꯠꯇ ꯊꯥꯔꯦ ꯇꯔꯦꯈꯥꯏ ꯃꯅꯨꯡꯗ ꯆꯥꯛ ꯄꯤꯖꯅꯕ ꯇꯧꯔꯦꯗꯅ
ꯎꯝ
ꯑꯗꯨꯒ ꯃꯥ ꯆꯠꯈ꯭ꯔꯀꯥꯟꯗ ꯗꯨꯛ ꯅꯨꯡꯒ ꯀꯣꯟꯅ ꯊꯥꯍꯧꯕ ꯑꯗꯨꯒ ꯑꯩꯈꯣꯏꯅ ꯑꯃꯨꯛ꯫ ꯀꯣꯟꯅ ꯆꯥꯍꯧꯕ
ꯍꯧꯖꯤꯛꯀꯥꯟꯖꯤꯗꯤ ꯑꯗꯨꯗꯤ ꯀꯣꯏꯕꯒ ꯆꯠꯄꯩ ꯃꯇꯝ ꯑꯝꯇ ꯂꯩꯇ꯭ꯔꯦ ꯍꯌꯦꯡꯗꯨ ꯀꯣꯏꯕ ꯆꯠꯄ ꯈꯣꯠꯄꯩ ꯍꯥꯏꯅ ꯌꯥꯎꯗ꯭ꯔꯣ
ꯍꯌꯦꯡꯗꯣ ꯑꯩꯗꯤ ꯌꯥꯎꯗꯧ ꯃꯥꯟꯗꯦ ꯀꯩꯅꯣꯗ ꯑꯍꯟ ꯑꯅꯥꯕ ꯂꯩꯕꯅꯤꯅꯅꯦ
ꯑꯥ
ꯑꯩꯈꯣꯏ ꯄꯨꯜꯂꯞꯅ ꯊꯣꯛꯄꯗꯣ ꯑꯃ ꯌꯥꯎꯗ꯭ꯔꯒꯗꯤ ꯌꯥꯔꯣꯏꯑꯕ ꯅꯍꯥꯟꯃꯨꯛꯁꯨ ꯑꯩꯈꯣꯏ ꯄꯨꯂꯞ ꯆꯠꯊꯣꯛꯏꯉꯩꯗ ꯌꯦꯅꯈꯥꯗ ꯂꯥꯛꯅ ꯂꯩꯔꯝꯗꯅ
ꯑꯣ ꯍꯌꯦꯡꯗꯣ ꯃꯌꯥꯝ ꯀꯪꯂꯥ ꯆꯠ
ꯁꯦꯟꯅꯗ ꯌꯥꯗꯦꯕ
ꯃꯥꯅꯦ ꯃꯥꯅꯦ ꯍꯌꯦꯡꯗꯣ ꯀꯪꯂꯥ ꯆꯠꯁꯦꯅ ꯃꯌꯥꯝ ꯍꯥꯏꯅꯕ ꯑꯗꯨꯗꯤ ꯀꯥꯡꯒꯤ ꯈꯦꯆꯤ ꯀꯩꯀꯥ ꯆꯥꯅꯕꯗꯤ ꯀꯩꯝ ꯍꯥꯏꯔꯛꯇ꯭ꯔꯣ
ꯑꯗꯨ ꯑꯗꯨ ꯍꯥꯏꯐꯦꯠ ꯍꯥꯏꯅꯕꯅꯦꯕꯀꯣ ꯍꯣꯏ ꯃꯑꯣꯡ ꯌꯦꯡꯉꯁꯦ ꯍꯣꯏ ꯍꯣꯏ ꯍꯣꯏ
ꯍꯌꯦꯡꯗꯤ ꯑꯩꯈꯣꯏ ꯀꯣꯏꯕ ꯆꯠꯊꯔꯨꯔꯒꯦ ꯃꯌꯥꯝ
ꯎꯝ ꯆꯠꯊꯔꯣ ꯅꯨꯡꯉꯥꯏ ꯅꯨꯡꯉꯥꯏꯅ ꯆꯠꯊꯧꯔꯣ ꯐꯖ ꯐꯖꯕ ꯌꯦꯡꯉꯛꯑꯣ
ꯍꯣꯏ ꯐꯣꯇꯣ ꯊꯥꯔꯛꯀꯦ ꯑꯗꯨꯝ ꯐꯣꯇꯣꯗꯣ ꯌꯦꯡꯉꯒ ꯄꯦꯟꯕ ꯑꯣꯏꯌꯨ ꯀꯩꯗꯧꯔꯒꯦ
ꯍꯣꯏ ꯍꯣꯏ ꯑꯗꯨꯃꯥꯏꯅ ꯈꯔ ꯄꯦꯟꯊꯣꯛꯑꯒꯦ ꯑꯩꯁꯨ
ꯍꯣꯏ
ꯈꯪꯗꯦꯗ
ꯆꯠꯇꯤ ꯆꯠꯅꯤꯡꯉꯝꯒꯅꯤ ꯅꯠꯇ꯭ꯔ ꯌꯥꯗꯕꯩ ꯇꯧꯔꯤꯅꯦꯕ
ꯃꯥꯅꯦ ꯃꯥꯅꯦ ꯍꯌꯦꯡ ꯇꯥꯟꯖꯥ ꯐꯪꯉꯀꯥꯟꯗ ꯑꯃꯨꯛ ꯆꯠꯂ ꯂꯣꯏꯔꯦ
ꯃꯤꯑꯣꯏꯕꯅꯦ ꯀꯩꯗꯧꯕꯩ ꯀꯣꯏꯅꯤꯡꯉꯣꯏꯗꯣꯏꯅꯣ ꯀꯩꯗꯧꯕꯩ ꯂꯥꯡꯅꯤꯡꯉꯣꯏꯗꯣꯏꯅꯣ ꯆꯠꯅꯤꯡꯕ ꯈꯣꯠꯅꯤꯡꯕꯖꯦꯑꯗꯨꯝ ꯃꯌꯥꯝ ꯆꯠꯂꯤꯉꯩꯗ ꯃꯌꯥꯝ ꯆꯠꯂꯤꯉꯩꯗ ꯌꯥꯎꯕ ꯍꯥꯏꯕꯁ ꯃꯌꯥꯝ ꯄꯨꯟꯕꯩ ꯅꯨꯡꯉꯥꯏꯕ ꯍꯥꯏꯕ ꯑꯃꯁꯨ ꯂꯩꯗꯅ ꯑ ꯑꯩꯈꯣꯏ ꯃꯤ ꯑꯅꯤꯈꯛꯀ ꯆꯠꯂꯒ ꯇꯔꯛ ꯇꯔꯛꯀ ꯆꯠꯄ ꯗꯨꯗꯤ ꯅꯨꯡꯉꯥꯏꯔꯣꯏꯕ ꯑꯃꯨꯛ ꯅꯨꯡꯉꯥꯏ
ꯅꯨꯡꯉꯥꯏꯗꯧ ꯅꯠꯇꯦ ꯑꯗꯨꯗ ꯎꯝ ꯆꯠꯅꯤꯡꯉꯦꯅ ꯐꯨꯛ ꯍꯧꯒꯠꯂ ꯆꯠꯂꯨ ꯅꯨꯡꯉꯥꯏꯗꯧ ꯅꯠꯇꯦ ꯑꯗꯨꯅꯦ ꯃꯌꯥꯝꯒꯤ ꯇꯥꯟꯖꯥ ꯐꯪꯕ ꯍꯥꯏꯕ ꯑꯃ ꯂꯩꯗꯅ
ꯎꯝ
ꯑꯗꯨꯗ
ꯍꯧꯖꯤꯛꯀꯥꯟ ꯍꯧꯖꯤꯛꯀꯥꯟꯖꯦ ꯀꯣꯏꯕ ꯌꯥꯝ ꯆꯠꯅꯩ
ꯍꯣꯏ
ꯁꯦꯟꯗ꯭ꯔꯥꯒꯗꯤ ꯃꯤ ꯀ꯭ꯔꯤꯛ ꯀ꯭ꯔꯤꯛ ꯀ꯭ꯔꯤꯛ ꯏꯅꯩ ꯍꯥꯏꯖꯖꯤꯅꯤ ꯄꯧ ꯅꯝꯕꯩ ꯇꯥꯏꯞꯇ ꯇꯧꯏ
ꯎꯝ
ꯊꯝꯕꯥꯜ ꯌꯦꯡꯕ ꯊꯝꯕꯥꯜ ꯍꯦꯛꯄ ꯂꯥꯛꯅꯔꯤꯕ ꯅꯍꯥꯟ ꯏꯃꯥꯟꯅꯕꯤꯅ ꯊꯝꯕꯥꯜꯗꯣ ꯃꯌꯥꯝ ꯍꯦꯛ ꯆꯜꯂꯑꯦ ꯑꯄꯣꯝ ꯑꯄꯣꯝꯕꯗꯣ ꯑꯗꯨ ꯀꯔꯤꯗꯕꯨ ꯍꯦꯛꯇ ꯌꯥꯗꯕ ꯂꯥꯏꯛ ꯀꯠꯅꯕ ꯑꯃ ꯑꯅꯤ ꯍꯦꯛꯑ ꯂꯣꯏꯔꯦ ꯃꯌꯥꯝꯗꯨ ꯍꯦꯜꯂꯦ ꯃꯥꯡꯍꯜꯂꯅꯤ ꯑꯗꯩ ꯊꯝꯕꯥꯜꯗꯣ ꯄꯨꯔꯥ ꯁꯥꯠꯇꯣꯛꯄ ꯉꯝꯗ꯭ꯔꯦꯕ
ꯍꯣꯏ
ꯍꯤꯗꯨ ꯇꯣꯡꯉ ꯆꯠꯂꯅꯤ ꯍꯤꯗꯨ ꯇꯣꯡꯉꯀꯥꯟꯗ ꯍꯦꯛꯇ ꯍꯦꯛꯑꯕꯅꯦꯅ ꯆꯕꯨꯟ ꯆꯕꯨꯟ ꯆꯕꯨꯟ ꯆꯕꯨꯟ ꯃꯌꯥꯝ ꯃꯌꯥꯝ ꯍꯦꯛꯑꯦ ꯃꯥꯡꯉꯦ ꯑꯗꯨꯏꯁꯔꯨꯛꯄꯨꯗꯤ ꯐꯖꯅ ꯁꯥꯠꯂꯒ ꯊꯝꯆꯦꯠꯀ ꯄꯥꯟꯕꯒ ꯁꯦꯟꯗ꯭ꯔꯥꯗ ꯍꯧꯕ ꯊꯝꯕꯥꯜꯗꯤ ꯊꯝꯆꯦꯠ ꯄꯥꯟꯕ ꯄꯥꯡ ꯉꯝꯃꯔꯣꯏ
ꯃꯌꯥꯝ ꯆꯪ ꯍꯦꯛꯄꯗ
ꯃꯌꯥꯝ ꯆꯪꯉ ꯍꯦꯛꯄꯗ
ꯎꯝ
ꯀꯥꯏꯗꯩ ꯈꯖꯤꯛ ꯈꯔꯥꯛ ꯅꯠꯇꯦ ꯀꯩꯅꯣ ꯅꯣꯡꯃꯗ ꯂꯥꯛꯏꯕ ꯃꯤꯌꯥꯝꯖꯝꯅ ꯍꯦꯛ ꯏꯕ ꯊꯝꯕꯥꯜꯖꯦ ꯆꯕꯨꯟ ꯆꯕꯨꯟꯅꯦ
ꯍꯣꯏ
ꯍꯦꯛꯍꯟꯅꯤꯡꯗꯦ ꯍꯥꯏꯕ ꯌꯥꯝꯅ ꯍꯦꯛꯍꯟꯅꯤꯡꯗꯦ ꯍꯥꯏꯕꯗꯤ꯫ ꯐꯖꯅ ꯁꯥꯠꯂꯒ ꯌꯦꯡꯍꯟꯕꯗꯨꯅ ꯐꯩꯗꯅ
ꯎꯝ
ꯃꯣꯏꯗꯤ ꯍꯤꯗꯨ ꯕꯣꯠꯇꯣ ꯇꯣꯡ ꯆꯠꯂꯅꯤ ꯍꯤ ꯇꯣꯡꯉ ꯆꯠꯂꯅꯤ ꯊꯝꯕꯥꯜ ꯂꯥꯝ ꯂꯥꯝ ꯂꯥꯝꯗꯅ ꯆꯄꯨꯟ ꯆꯄꯟ ꯍꯦꯜꯂꯛꯑꯅꯤ ꯃꯤ ꯑꯃꯅ ꯊꯝꯕꯥꯜ ꯌꯥꯝꯗ꯭ꯔꯥꯒ ꯀꯨꯟ ꯀꯨꯟ ꯀꯨꯟ ꯀꯨꯟꯃꯨꯛꯀꯤ ꯃꯌꯥ ꯍꯦꯜꯂꯛꯄꯁ‌ꯦ ꯌꯦꯡꯉꯣ
ꯑ
ꯄꯥꯝꯃꯨꯏ ꯍꯥꯏꯕ ꯌꯥꯝꯅ ꯀꯥꯡꯗꯤ ꯀꯃꯥꯏꯅ ꯇꯧꯕ ꯀꯥꯡꯒꯤ ꯑꯩꯈꯣꯏꯒꯤ ꯕꯥꯝꯕꯣꯟ ꯂꯥꯏ ꯂꯥꯛꯑꯒ ꯍꯩꯔꯨꯛ ꯍꯩꯔꯥ ꯀꯠꯄꯗ ꯇꯧꯗꯣꯏꯔꯣ
ꯑꯗꯣ ꯑꯩꯈꯣꯏ ꯁꯥꯋꯏꯗꯤ ꯀꯥꯡ ꯑꯝꯇ ꯆꯤꯡꯉꯛꯇ꯭ꯔꯤꯁꯤꯗꯤ
ꯆꯤꯡꯗꯤ ꯆꯤꯡꯉꯛꯀꯗꯕ ꯃꯥꯜꯂꯦ ꯁꯤꯒꯤ ꯅꯥ ꯕꯥꯃꯣꯟ ꯅꯄꯥꯛꯀꯤ ꯀꯥꯡ ꯆꯤꯡꯒꯗꯕ ꯃꯥꯜꯂꯦ ꯆꯤꯡꯅꯤ ꯀꯥ‌ ꯍꯥꯏꯅꯩ꯫
ꯅꯍꯥꯃꯨꯛꯁꯨ ꯆꯤꯡꯉꯛꯇꯦ ꯁꯣꯝꯗ ꯃꯣꯏꯒꯤ ꯀꯩꯅꯣꯕꯨꯗꯤ ꯆꯠꯂꯤ ꯑꯩꯈꯣꯏ꯫ ꯀꯥꯡꯂ‌ꯦꯔ ꯅꯤꯉꯣꯝ ꯄꯥꯜꯂꯤ ꯅꯨꯃꯤꯠꯇ ꯃꯣꯏꯒꯤ ꯂꯥꯏ ꯈꯔ ꯈ‌ꯦꯆꯤ ꯀꯠ ꯄꯗꯣ ꯖꯒꯣꯏ ꯁꯥꯕꯗꯤ ꯌꯥꯎꯗꯦ꯫
ꯊꯥꯏꯅꯗꯤ ꯁꯨꯃꯥꯏꯅ ꯇꯧꯕꯁꯦ ꯀꯥꯏꯒꯤ ꯕꯥꯃꯣꯟꯁꯦ ꯆꯥꯂꯤ ꯁꯥꯕ ꯈꯣꯠꯄ ꯑꯗꯩ ꯈꯦꯆꯤ ꯉꯥꯏꯕ ꯈꯣꯠꯄꯒ ꯌꯥꯝ ꯇꯧꯅꯩ ꯍꯧꯖꯤꯛꯀꯥꯟꯗꯤ ꯑꯉꯥꯡꯈꯩꯁꯤ ꯏꯁꯨ ꯏꯀꯥꯏꯅꯔꯦ ꯏꯀꯥꯏꯅꯩꯔ ꯀꯩꯗꯣꯏꯅꯣ ꯇꯜꯂꯤꯔ ꯈꯪꯗꯦ ꯆꯠꯁꯨ ꯆꯠꯅꯗ꯭ꯔꯦꯀꯣ ꯀꯅꯥꯝꯇ ꯍꯦꯛ ꯑꯥ ꯑꯩꯈꯣꯏꯅ ꯑꯁ ꯍꯩꯔꯨꯛ ꯀꯥꯡꯒꯤ ꯂꯥꯛꯄꯗ ꯈꯨꯠꯀꯁꯦ ꯇꯠꯂꯤ ꯍꯩꯔꯨꯛ ꯂꯥꯛꯅꯕꯗ꯫
ꯑꯧ
ꯑꯗ ꯄꯣꯂꯤꯊꯤꯟꯗꯒ ꯍꯥꯞꯄ ꯄꯨꯔꯛꯄꯗꯣ ꯆꯨꯖꯥꯛ ꯀꯔꯤ ꯀꯔꯥ ꯑꯁ ꯑꯩꯗꯤ ꯃꯌꯥꯝ ꯐꯪꯉꯦ ꯀꯥꯏꯅ ꯇꯧꯔꯒ ꯏꯀꯥꯏꯅꯔꯝꯗꯦꯀꯣ ꯍꯧꯖꯤꯛꯀꯥꯟ ꯑꯉꯥꯡꯈꯩꯗꯤ ꯀꯅꯥꯝ ꯊꯣꯛꯅ ꯊꯣꯛꯑꯒ ꯌꯥꯝ ꯂꯦꯝ ꯂꯦꯝꯅ ꯊꯣꯛꯑ ꯌꯦꯡꯅꯔꯦ ꯍꯥꯏꯕ ꯑꯗꯨꯃꯥꯏꯅ ꯀꯩꯅꯣ ꯂꯥꯛꯄꯤ ꯈꯣꯠꯄꯤ ꯑꯗꯨꯗꯨ ꯀꯩꯌꯥꯝ ꯂꯩꯇ꯭ꯔꯦ ꯍꯥꯏꯕ
ꯍꯣꯏ
ꯑꯩꯈꯣꯏꯅꯒ ꯑꯉꯥꯡ ꯑꯣꯏꯔꯤꯉꯩ ꯂꯝꯄꯥꯛꯇ ꯁꯥꯟꯅꯔꯛꯑꯦ ꯃꯥꯔꯕꯣꯟ ꯁꯥꯟꯅꯔꯛꯑꯦ ꯀꯦꯀꯨ ꯂꯣꯞꯄꯤ ꯁꯥꯟꯅꯔꯛꯏ ꯏꯇꯥ ꯂꯥꯛꯄꯤ ꯑꯗꯨꯗꯨ ꯍꯧꯖꯤꯛ ꯀꯥ ꯀꯌꯥꯝ ꯁꯥꯟꯅꯈꯤꯗ꯭ꯔꯦ꯫
ꯄꯨꯡꯟ ꯑꫭꯟ ꯑꯣꯜꯂꯦ ꯍꯧꯖꯤꯛꯇꯤ ꯐꯣꯟ ꯑꯃ ꯂꯩꯈꯔꯗꯤ ꯌꯥꯔꯦ꯫
ꯂꯩꯒꯗꯤ ꯌꯥꯔꯦ ꯈꯨꯜꯂꯛꯄꯤꯒ ꯁꯥꯟꯅꯕꯁꯤꯅ ꯈꯨꯅꯝꯒ ꯆꯦꯠ ꯆꯦꯠ ꯂꯥꯎꯋꯦ ꯁꯤꯗꯩꯁꯤꯗ ꯍꯥꯞꯄꯊꯣꯛꯄꯒ ꯏꯀꯥꯏꯗꯅꯒ ꯀꯩꯅꯣ ꯇꯧꯔꯤꯅꯦ ꯍꯥꯏꯕ꯫
ꯍꯣꯏ꯫
ꯈꯨꯝꯖꯤꯟꯗꯅꯒꯇꯧꯏ ꯁ꯭ꯀꯨꯜꯒ ꯀꯥꯕꯗ ꯈꯨꯅꯝꯗꯨꯗ ꯅꯨꯔꯥ ꯃꯌꯥꯝ ꯂꯩꯔꯒ꯫ ꯆꯠ ꯆꯠꯂꯥꯛ ꯏꯀꯥꯏꯗꯅ ꯑꯁ
ꯃꯥꯅꯦ ꯏꯒ ꯐ꯭ꯔꯨ ꯐ꯭ꯔꯨ ꯊꯣꯛꯈꯩ ꯈꯨꯈꯣꯏꯅꯝ ꯏ ꯊꯣꯛꯄꯒ ꯌꯥꯎꯔꯤꯅꯤ ꯁ‌ꯦ
ꯑꯧ ꯏꯅꯝ ꯑꯥ ꯈꯨꯅꯝ ꯏ ꯊꯣꯛꯏꯅꯦ ꯑꯥ ꯑꯗꯒꯤ ꯑꯁ ꯆꯥꯎꯕ ꯆꯥꯎꯔꯕꯣꯛꯀꯁꯦ ꯂꯨ ꯀꯣꯛꯇꯅꯒ ꯁ꯭ꯀꯨꯜ ꯀꯥꯕꯩ ꯀꯥꯏꯗ꯫
ꯍꯣꯏ ꯁꯒꯥꯏ ꯆꯣꯡꯕꯤ ꯃꯥꯔꯕꯣꯟꯒ ꯁꯥꯟꯅꯗꯅꯀꯣ ꯁꯒꯥꯏ ꯆꯣꯡꯕꯤ
ꯇꯧꯔꯦ ꯍꯥꯏꯕ ꯀꯔꯤꯝꯇ ꯑꯗꯨꯝꯕ ꯑꯝꯇ ꯌꯥꯎꯗ꯭ꯔꯦ ꯃꯣꯏꯗꯤ
ꯎꯝ ꯂꯦꯝꯅꯔꯦ ꯍꯧꯖꯤꯛ ꯀꯥꯟ ꯑꯉꯥꯡꯁꯤꯡꯁꯤ ꯌꯥꯝꯅ
ꯂꯦꯝꯅꯔꯦ ꯁꯥꯟꯅꯕ ꯆꯠꯄꯁꯤꯗ ꯍꯣꯠꯅꯕꯗ ꯐꯨꯕꯅ ꯀꯣꯡꯒꯥꯏ ꯑꯃ ꯆꯥꯛꯀ ꯆꯥꯅꯤ ꯀꯥꯏ ꯈꯪꯕꯖꯥ ꯅꯠꯇꯦ꯫ ꯏꯅꯝꯃ ꯅꯣꯏꯗꯤ ꯂꯝꯄꯥꯛꯇꯒ ꯁꯥꯟꯅꯔꯛꯄ꯭ꯔꯥ
ꯑꯩꯈꯣꯏ ꯁꯥꯟꯅꯔꯛꯏ ꯑꯩꯈꯣꯏꯗꯤ ꯂꯝꯄꯥꯛ ꯌꯥꯝ ꯂꯩ ꯑꯗ ꯒ꯭ꯔꯦꯁ ꯑꯆꯧꯕꯁꯨ ꯂꯩꯕꯀꯣ ꯑꯩꯈꯣꯏ ꯀꯩꯅꯣ ꯇꯒ ꯒ꯭ꯔꯦꯁ ꯑꯆꯧꯕ ꯃꯔꯛ ꯑꯗꯩ ꯂꯝꯄꯥꯛ ꯌꯥꯝ ꯀꯩꯅꯣ ꯇꯧꯅ꯫ ꯎꯝ ꯑꯩꯈꯣꯏ ꯑꯩꯈꯣꯏ ꯍꯤꯡꯒꯣꯜꯗꯨꯗ ꯑꯗꯨꯝ ꯂꯝꯄꯥꯛ ꯂꯩ ꯍꯥꯏꯇꯥꯔꯦ ꯂꯩꯀꯥꯏꯒꯤꯒ ꯅꯠꯇꯕ ꯑꯗꯨꯅ ꯌꯥꯝ ꯁꯥꯟꯅꯔꯛꯦ ꯑꯩꯈꯣꯏꯁꯨ ꯀꯩꯀꯨꯂꯣꯞꯄꯤ꯫
ꯍꯣꯏ꯫
ꯒꯥꯔꯤ ꯀꯩꯅꯣ ꯒ꯭ꯔꯦꯖ ꯃꯔꯛꯇꯨꯗ
ꯁ꯭ꯀꯨꯜꯗ ꯍꯜꯂꯛꯑꯒ ꯑꯗꯒꯤ ꯊꯥꯏꯅꯗꯤ ꯁꯣꯔꯥꯠ ꯀꯩꯀꯥ ꯇꯧꯕꯁꯦ ꯃꯤꯒꯤ ꯑꯆꯥꯄꯣꯠꯀꯁꯦ ꯌꯥꯝ꯫ ꯀ ꯏꯁꯀꯨꯜ ꯗ꯭ꯔꯦꯁ ꯀ ꯁꯦꯠꯂꯦ꯫ ꯆꯠꯂꯝꯃꯦ ꯈꯪꯉꯕ꯭ꯔꯥ ꯑꯗꯨꯒ ꯁꯥꯡꯅꯒ ꯑꯍꯣꯡꯕꯣꯏ ꯁꯣꯔꯥ ꯂꯩ ꯆꯠꯂꯁꯤꯒ ꯍꯧꯅꯔ ꯆꯠꯂꯒ ꯑꯗꯨ ꯄꯔꯦꯡꯒ ꯂꯦꯞꯍꯠꯂ ꯇꯟ ꯈꯦꯆꯤꯒ ꯐꯪꯉꯒ ꯄꯣꯔꯛꯑꯒ ꯆꯥꯏ ꯑꯗꯨ ꯑꯁꯖꯤ ꯀꯥꯟꯗꯤ꯫ ꯄꯨꯔꯥ ꯑꯣꯜꯂꯦ ꯊꯥꯏꯅꯩ ꯨꯛꯇꯨꯕꯨ ꯌꯥ ꯅꯨꯡꯁꯤꯗ꯫ ꯑꯗꯨꯗ ꯑꯗꯨꯝ ꯌꯥꯝꯅ ꯅꯨꯡꯉꯥꯏꯈꯤ ꯍꯥꯏꯕ꯫
ꯎ꯫
ꯍꯧꯖꯤꯛꯀꯥꯟꯗꯤ ꯀꯦꯝ ꯂ ꯏꯠ꯭ꯔꯦ ꯑꯗꯨ ꯑꯗꯨꯒꯨꯝꯕ ꯑꯝꯇ ꯄꯥꯝꯃꯨꯏ ꯑꯃ ꯃꯥꯡ ꯄꯃꯥꯡꯉ ꯅꯨꯡꯉꯥꯏ ꯅꯨꯡꯉꯥꯏ ꯅꯣꯏ ꯌꯦꯟ ꯀꯌꯥꯝ ꯂꯣꯏꯔꯤꯒꯦ꯫
ꯑꯩꯈꯣꯏ ꯌꯦꯟ ꯌꯥꯝ ꯂꯣꯏꯗꯔꯦ꯫ ꯌꯦꯟꯁꯦ ꯃꯌꯥꯝ ꯂꯣꯏꯕꯗꯣ ꯊꯨꯞꯆꯟꯈꯔꯦ꯫ ꯌꯦꯟ ꯑꯉꯥꯡꯒꯤ ꯃꯔꯨꯝ ꯆꯥꯅꯅꯕꯅ ꯌꯦꯟ ꯃꯔꯨꯝ ꯃꯄꯤ ꯃꯥꯄꯜ ꯈꯛ ꯂꯩꯌꯦ
ꯅꯣꯡꯃꯗ ꯃꯔꯨꯝ ꯀꯌꯥ ꯃꯥꯄꯜꯃꯛ ꯂꯣꯏ ꯀꯣꯛꯄ꯭ꯔꯥ
ꯀꯣꯛꯇ ꯀꯣꯛꯇꯦ ꯌꯥꯝ ꯀꯣꯛꯑꯕꯗ ꯇꯔꯦꯠ ꯇꯔꯨꯛ ꯇꯔꯦꯠ ꯇꯔꯨꯛ ꯇꯔꯦꯠ ꯁꯨꯃꯥꯏꯅ ꯀꯣꯛꯑꯦ꯫
ꯑꯣ꯫
ꯃꯔꯤꯗ ꯀꯣꯛꯄꯁꯨ ꯌꯥꯎꯋꯏ ꯃꯉꯥꯗ
ꯃꯣꯏꯁꯨꯅꯦ ꯃꯆꯤꯟꯖꯥꯛ ꯍꯦꯛ ꯄꯤꯖꯔꯗꯤ ꯀꯩꯅꯣ ꯇꯧꯋꯦ ꯃꯆꯤꯟꯖꯥꯛ ꯄꯤꯖꯗ꯭ꯔꯗꯤ ꯍꯦꯛ ꯀꯣꯛꯇꯦ꯫ ꯑꯩꯈꯣꯏꯁꯨ ꯑꯩꯈꯣꯏꯔꯥꯛ ꯏꯅꯥꯎ꯫ ꯄꯥꯛꯒꯤ ꯌꯦꯜꯂꯣꯏꯌꯦ ꯑꯗꯨꯗꯨ ꯃꯆꯤꯟꯅꯥꯥꯛ ꯃꯔꯨꯝ ꯈꯣꯡꯅꯕ ꯄꯤꯖꯔꯒꯅ ꯀꯣꯛꯑꯦ ꯆꯤꯟꯖꯥꯛꯇꯨ ꯄꯤꯖꯗ꯭ꯔꯒꯅ ꯀꯣꯛꯇ꯭ꯔꯦ ꯃꯣꯏꯁꯨ ꯀꯦꯁꯤꯟꯅꯕ ꯑꯃ ꯌꯥꯎꯔꯦ ꯀꯥꯡꯗꯣ ꯌꯦꯡꯉꯣ ꯀꯥꯡ ꯌꯦꯡꯉꯣ ꯍꯥꯏꯕꯗꯤ ꯁꯨꯝ ꯏꯅꯝꯃꯅ ꯑꯗꯨꯝ ꯊꯕꯛ ꯏꯪꯉꯥꯡ ꯌꯥꯎꯗ꯭ꯔꯒꯁꯨ ꯉꯥꯏꯍꯥꯛ ꯆꯥꯔꯝꯗꯥꯏꯗ ꯂꯥꯛꯄ ꯈꯣꯠꯄ ꯑꯗꯨꯝ ꯌꯥꯅꯤꯗꯅꯀꯣ
ꯍꯣꯏ ꯍꯣꯏ ꯌꯦꯡꯁꯤ ꯇꯥꯟꯖꯔꯒꯦ ꯑꯗꯨ ꯂꯦꯞꯅꯗ꯭ꯔꯤ
ꯀꯥꯡꯁꯤꯗ ꯁꯤꯛꯁꯇꯤꯟꯅꯦ ꯍꯥꯏꯕ꯭ꯔꯥ ꯀꯩꯅꯣꯝ ꯍꯥꯏꯅꯦ
ꯑꯧ ꯁꯤꯦꯁꯇꯦꯟ ꯇꯕꯟ
ꯑꯩ ꯍꯥꯏꯕ ꯃꯤ ꯌꯥꯝꯃꯗꯤ ꯑꯩꯈꯣꯏ ꯕꯥꯝꯕꯣꯜ ꯑꯃ ꯅꯦꯛꯑꯒ ꯊꯣꯡꯍꯜꯂꯒ ꯐꯖꯅ ꯍꯥꯎꯅ ꯆꯥꯕꯗꯨꯅ ꯐꯩ ꯍꯥꯏꯕ
ꯑꯥꯎ ꯁꯣꯏꯗꯏꯁꯔꯣ
ꯑꯥ ꯁꯣꯏꯗꯣꯏ ꯁꯣꯛꯄꯗꯤ ꯑꯗꯨꯃꯥꯏꯅ ꯐꯖꯅ ꯃꯥꯥꯏ ꯃꯥꯒꯤ ꯃꯦꯇꯔꯤꯌꯦꯜꯁꯤꯡꯗꯨꯣ ꯄꯤ ꯊꯥꯕꯤꯔꯒ ꯊꯣꯡꯍꯜꯂꯝꯃꯒ ꯀꯣ ꯒ꯭ꯌꯥꯁ ꯑꯃ ꯄꯨꯊꯣꯛꯑꯒ
ꯎꯝ
ꯊꯣꯡ ꯂꯣꯏꯔꯒ ꯑꯗꯨꯝ ꯃꯥ ꯆꯠꯆꯈꯤ ꯌꯥꯔꯦꯗꯅ ꯆꯥꯔꯗꯤ ꯑꯗꯨꯃꯥꯏꯅ ꯍꯥꯎꯅ ꯆꯥꯁꯤꯕ
ꯍꯥꯎ ꯈꯅꯥꯁꯦ
ꯃꯣꯏ ꯑꯗꯨꯝ ꯍꯥꯏꯅꯕ ꯌꯥꯅꯤꯗ ꯈꯥꯏꯅꯔꯤꯕ ꯄꯩꯁꯥꯗꯨꯗꯒꯤ ꯈꯤꯇꯪ ꯈꯤꯇꯪ ꯍꯦꯟꯀꯠꯅꯔꯒ ꯂꯨꯄꯥ ꯆꯥꯝꯃ ꯆꯥꯝꯒꯨꯝꯕ ꯍꯦꯟꯀꯠꯅꯔꯒ ꯃꯕꯥꯉꯣꯟꯗ ꯈꯤꯠꯅꯈꯤ ꯑꯗꯨꯃꯥꯏꯅ ꯇꯧꯔꯒ ꯊꯣꯡꯕꯅ ꯐꯅꯤ ꯀꯔꯤꯝ ꯆꯠꯊꯣꯛꯇ꯭ꯔꯦ ꯍꯧꯖꯤꯛꯀꯥꯟꯁꯤꯗꯗꯤ ꯑꯅꯥꯕ ꯂꯩꯔꯕꯅꯤꯅ
ꯆꯠꯊꯣꯛꯇ꯭ꯔꯦ
ꯍꯌꯦꯡ ꯑꯩꯈꯣꯏꯅ ꯀꯣꯏꯕ ꯆꯠꯄꯒꯤ ꯐꯣꯇꯣꯗꯣ ꯃꯊꯪ ꯃꯊꯪ ꯊꯥꯔꯛꯀꯦ
ꯍꯣꯏ ꯍꯣꯏ ꯑꯗꯨ
ꯑꯗꯨꯗ ꯑꯣꯏꯅ ꯐꯖꯅ ꯌꯦꯡꯊꯔꯣ ꯌꯦꯡꯊꯔꯒ ꯍꯌꯦꯡ ꯅꯝ ꯂꯣꯏꯔꯒ ꯊꯥꯔꯛꯑꯒꯦ ꯑꯗꯨꯗꯤ ꯀꯣ
ꯍꯣꯏ ꯍꯣꯏ
ꯎꯝ ꯐꯔꯦ ꯐꯔꯦ ꯊꯝꯃꯒꯦ ꯑꯗꯨꯗꯤ
ꯑꯣ ꯑꯣ ꯐꯔꯦ ꯐꯥꯏꯔ